ꯑꯥ ꯇꯥꯕ꯭ꯔꯣ
ꯇꯥꯔꯔꯕ꯭ꯔꯣ
ꯑꯥꯎ ꯇꯥꯏꯌꯦ
ꯑꯣ
ꯇꯥꯏꯀꯣ ꯅꯪꯁꯨ ꯁꯨꯝ ꯐꯝ ꯐꯝꯃꯒ ꯂꯩꯗ
ꯑꯣ
ꯅꯪꯗꯤ
ꯀꯩ ꯏꯟꯁꯥꯡ ꯆꯥꯒꯦ ꯉꯁꯤꯗꯤ
ꯉꯁꯤꯁꯦ ꯁꯟꯁꯥ ꯆꯥꯏꯌꯦ
ꯀꯩ ꯍꯥꯏꯕ ꯀꯩ ꯀꯩ ꯍꯤꯟꯖꯥꯡ ꯆꯥꯏꯑꯕ ꯇꯥꯍꯧꯗ꯭ꯔꯦ
ꯁꯥꯟꯊꯥ ꯇꯥꯕ ꯑꯥ ꯑꯩ ꯕꯥꯔꯗꯦꯅꯤꯅ ꯑꯩ ꯕꯥꯔꯗꯦ ꯑꯣꯏꯕ ꯁꯟꯁꯥ ꯆꯥꯏ ꯉꯁꯤ
ꯑꯁ ꯌꯥꯝ ꯐꯔꯦꯅꯦ ꯍꯦꯄꯤ ꯕꯥꯔꯊꯗꯦ
ꯊꯦꯡꯀ꯭ ꯌꯨ ꯁꯦꯁ ꯑꯥ ꯅꯨꯉꯥꯏꯔꯦ
ꯕ꯭ꯔꯥꯗꯔꯗꯤ ꯀꯥꯏꯗꯩꯅꯣ
ꯑꯥ ꯑꯩꯁꯦ ꯇꯥꯏ ꯇꯥꯏꯌꯦ ꯇꯥꯕ꯭ꯔꯣ
ꯇꯥꯏꯌꯦ
ꯀꯩ ꯃꯊꯦꯜ ꯆꯥꯔꯒꯦ ꯅꯪꯗꯤ ꯉꯁꯤꯌꯨꯛ
ꯑꯥ ꯉꯁꯤꯗꯣ ꯑꯩꯈꯣꯏꯒꯤ ꯎꯠꯇꯤ ꯊꯣꯡꯉꯦ
ꯑꯁ ꯍꯥꯎꯋꯦ
ꯈꯪꯕ꯭ꯔꯥ
ꯑꯥ ꯕ꯭ꯔꯗꯔꯒꯤꯗꯤ ꯅꯦꯠꯋꯥꯛ ꯅꯨꯡꯉꯥꯏꯇꯕ ꯃꯥꯜꯂꯦ
ꯐꯥꯏꯚꯖꯤꯅꯦ ꯀꯥꯏꯖꯦ
ꯑꯦ ꯑꯗꯣ ꯑꯩꯉꯣꯟꯗ ꯀꯩꯅꯣ ꯇꯧꯕ꯭ꯔꯣ ꯏꯌꯥꯔꯄꯤꯁ ꯍꯥꯞꯄ꯭ꯔꯥ
ꯍꯥꯞꯇꯦꯗ ꯅꯥꯀꯣꯡꯅꯅꯦ ꯊꯝ ꯑꯒ ꯉꯥꯡꯉꯤꯖꯦ
ꯇ
ꯑꯣ ꯀ꯭ꯔꯛ ꯀꯍ ꯂꯣ ꯅꯈꯣꯟꯗꯣ
ꯐꯜꯗ ꯐꯨꯜꯗ ꯂꯩ
ꯑꯣ ꯀꯃꯥꯏꯔꯣ
ꯌꯥꯔꯦ ꯌꯥꯔꯦ ꯑꯗꯨꯝ ꯑꯗꯨꯃꯥꯏꯅ ꯑꯗꯨꯝ ꯍꯥꯏꯔꯣ ꯌꯥꯔꯦ
ꯌꯥꯝꯟꯅ ꯍꯥꯏꯗꯤ ꯃꯤ ꯂꯩꯔꯤꯖꯦ ꯂꯣꯏ ꯇꯥꯔꯅꯤꯕ ꯑꯃꯨꯛ
ꯐꯖꯅ ꯅꯣꯛ ꯏꯀꯣ
ꯇꯥꯉꯣ ꯃꯤꯅ ꯁꯤ ꯋꯥꯔꯤ ꯁꯥꯟꯅꯕꯗ ꯃꯤꯅ ꯀꯩꯅꯣꯅꯦꯅ ꯌꯥꯝ ꯍꯥꯏꯅꯕꯅꯦ ꯉꯥꯎꯔ ꯖꯥꯠꯂꯥꯅ
ꯑꯗꯨꯅꯤ ꯀꯣꯏꯅꯧ ꯀꯟ ꯀꯟ ꯂꯎꯈꯠꯂꯤꯁꯦ ꯉꯥꯎꯔꯕ ꯅꯪꯕꯨ
ꯍꯥꯍꯥꯍꯥꯍ ꯁꯣꯝꯗꯗꯤ ꯇꯥꯅꯗꯕ ꯑꯗꯨꯒꯤ
ꯑꯗꯨꯕꯨ ꯅꯪ ꯀꯩ ꯃꯊꯦꯜ ꯆꯥꯒꯦ ꯉꯁꯤꯗꯤ
ꯉꯁꯤꯗꯤ ꯑꯩꯈꯣꯏ ꯎꯇꯤ ꯇꯧꯋꯦ
ꯑꯣ ꯑꯁ ꯀꯥꯎꯏꯅꯦ ꯍꯧꯖꯤꯛꯇ ꯍꯥꯏꯔꯒ ꯑꯃꯨꯛꯀ ꯀꯅꯅꯥ ꯊꯣꯡꯉꯤꯅꯣ
ꯑꯩꯅ ꯊꯣꯡꯉꯦ
ꯑꯁ ꯍꯥꯎꯔꯝꯃꯅꯤ ꯌꯦ ꯑꯗꯨꯗꯤ
ꯍꯥꯎꯔꯦ ꯍꯥꯎꯔꯦ ꯑꯩꯈꯣꯏ ꯆꯥꯗꯕ ꯀꯨꯏꯔꯦꯅ ꯉꯁꯤ ꯆꯥꯕ
ꯂꯥꯛꯑꯅꯤꯀꯣ ꯆꯥꯅꯤꯉꯥꯏ
ꯎꯝ ꯕꯗꯔꯗꯤ ꯀꯩ ꯀꯩ ꯀꯩ ꯍꯣꯠꯅꯔꯤꯒꯦ
ꯁꯨꯝ ꯀꯣꯂꯦꯁ ꯀꯥꯔꯤꯗ
ꯀꯩ ꯀꯣꯂꯦꯖꯇ ꯀꯥꯏꯅꯣ
ꯑ ꯃꯣ ꯔꯦꯁ
ꯀꯩ ꯍꯥꯏꯕꯅꯣ ꯈꯤꯇꯪ ꯀꯟꯅ ꯍꯥꯏꯕꯤꯔꯛꯑꯣ ꯇꯥꯗ꯭ꯔꯦ
ꯃꯥꯎꯟ ꯑꯦꯚꯦꯁ
ꯀꯥꯏꯗ ꯂꯩꯒꯦ
ꯑ ꯑꯥ ꯀꯩ ꯍꯥꯏꯁꯤꯔꯥ ꯎꯝ ꯁꯦꯅꯥꯄꯇꯤꯗ
ꯑꯣ ꯅꯨꯡꯇꯤꯒꯤ ꯑꯗꯨꯝ ꯆꯠꯄ꯭ꯔꯣ
ꯎꯝ ꯆꯤꯗ ꯂꯏꯕꯅꯦ ꯑꯗꯨꯝ ꯑꯥꯎ ꯅꯨꯡꯇꯤꯒꯤ ꯆꯠꯂꯦ ꯑꯗꯨꯝ
ꯁꯦꯃꯤꯁꯇꯔ ꯀꯌꯥꯅꯣ
ꯐꯣꯔꯊ ꯁꯦꯃꯤꯁꯇꯔ
ꯍꯤꯍꯤꯍꯤ
ꯑꯣ ꯀꯩꯁꯨ ꯀꯥꯏꯗꯕꯅꯦꯍꯦ ꯅꯪ ꯃꯦꯁꯦꯁ ꯊꯥꯔꯛꯄꯗꯣ
ꯎꯝ ꯑꯣ ꯑꯣ ꯑꯣ
ꯇꯥꯕ꯭ꯔꯣ ꯕꯗꯔ
ꯑꯥꯎ
ꯅꯪꯗꯤ ꯀꯩ ꯀꯩ ꯇꯧ ꯀꯩ ꯀꯩ ꯇꯧꯔꯤꯒꯦ
ꯇꯥꯗ꯭ꯔꯕ꯭ꯔꯣ
ꯅꯪꯗꯤ ꯀꯩꯀꯩ ꯇꯧꯔꯤꯒꯦ
ꯑꯩꯗꯤ ꯀꯩꯁꯨꯝ ꯇꯧꯗ꯭ꯔꯦꯗ ꯌꯨꯝꯗ ꯑꯗꯨꯝ ꯂꯩꯌꯦꯕ ꯐꯤ ꯁꯥꯥꯔꯒ
ꯐꯤ ꯁꯥꯕꯖꯦ ꯌꯥꯝ ꯀꯥꯟꯅꯕꯅꯤꯅꯦ
ꯀꯥꯟꯅꯩꯌꯦ ꯀꯥꯟꯅꯩꯌꯦ ꯑꯗꯣ ꯈꯔꯗꯤ ꯋꯥꯏꯑꯦ
ꯑꯣ
ꯊꯕꯛ ꯁꯨꯕꯅꯤꯅ
ꯀꯅꯥꯅꯣ ꯇꯝꯕꯤꯅꯣ ꯅꯪ ꯄꯤ ꯁꯥꯕꯁꯦ
ꯑꯩꯈꯣꯏꯅ ꯁꯨꯝ ꯑꯩꯈꯣꯏ ꯏꯃꯥ ꯍꯣꯏꯅ ꯁꯨꯝ ꯁꯥꯕ ꯎꯕꯗꯣ ꯑꯗꯨꯗꯒꯤ ꯁꯨꯝ ꯎ ꯎꯔꯒ ꯑꯩꯈꯣꯏꯅ ꯁꯨꯝꯥꯏꯍ ꯉꯥꯏꯍꯥꯛꯀ ꯁꯨꯝ ꯁꯥꯕ ꯌꯥꯎꯁꯟꯕ ꯑꯗꯨꯃꯥꯏꯅ ꯇꯧꯕꯗꯒꯤ ꯁꯨꯝ ꯍꯩꯔꯛꯄꯅꯤꯗ
ꯅꯨꯄꯤꯗ ꯑꯗꯨꯝ ꯌꯦꯡꯉꯦ ꯉ ꯃꯊꯟꯗ ꯑꯗꯨꯝ ꯁꯥꯕ꯭ꯔꯣ
ꯑꯥ ꯑꯗꯣ ꯍꯧꯖꯤꯛꯇꯤ ꯍꯩꯔꯦ
ꯑꯗꯨꯗꯤ
ꯍꯩꯌꯦ ꯑꯗꯨꯗꯤ ꯑꯗꯨꯝ ꯑꯩꯈꯣꯏꯗꯤ ꯑꯗꯨꯝ ꯅꯨꯄꯤꯁꯤꯡ ꯗꯤ ꯑꯌꯥꯝꯕꯅ ꯐꯤ ꯁꯥꯟꯅꯕ ꯑꯗꯨ ꯂꯣꯏ ꯍꯩꯅꯩꯗ ꯑꯗꯨꯝ ꯌꯥꯝ ꯂꯨꯕꯅ ꯆꯠꯇꯦꯗ
ꯑꯣ ꯅꯨꯄꯤꯁꯤꯡ ꯐꯤ ꯁꯥꯕ ꯍꯩꯇꯕꯁꯤꯡꯁꯨ ꯌꯥꯝ ꯌꯥꯎꯔꯤꯅꯤ ꯍꯟꯗꯛꯀꯥꯟꯁꯦ
ꯂꯩꯌꯦ ꯂꯩꯌꯦ ꯑꯗꯨꯕꯨꯗꯤ
ꯑꯗꯨꯅꯤ
ꯂꯩꯇꯕꯁꯨ ꯃꯌꯥꯝ ꯂꯩꯔꯤꯅꯤ ꯄꯣꯠꯅꯤ
ꯀꯥꯏꯅ
ꯑꯩꯈꯣꯏ ꯑꯩꯈꯣꯏ ꯂꯝꯗꯤ ꯑꯩꯈꯣꯏ ꯂꯝꯗꯤ ꯌꯥꯝ ꯑꯗꯨꯝ ꯅꯨꯄꯤ ꯑꯌꯥꯝꯕ ꯂꯣꯏ ꯁꯥꯕ ꯍꯩꯅꯩꯌꯦꯕ
ꯉꯥꯎ
ꯎꯝ ꯑꯗꯨꯒꯤ ꯍꯩꯕ ꯑꯩꯈꯣꯏꯅ ꯁꯨꯝ ꯑꯩꯈꯣꯏ ꯑꯩꯈꯣꯏ ꯏꯃꯥ ꯍꯣꯏ ꯑꯩꯈꯣꯏ ꯏꯅꯦ ꯍꯣꯏꯅ ꯁꯥꯕꯗꯣ ꯑꯗꯨꯝ ꯎꯕꯅꯤꯅ ꯑꯗꯨꯝ ꯍꯩꯌꯦꯗꯅ ꯑꯗꯨꯝ
ꯎꯝ ꯑꯗꯨꯏꯅꯦꯕ ꯅꯪꯒꯨꯝꯕ ꯒ꯭ꯌꯥꯟꯇꯥꯕ ꯑꯗꯨꯒꯨꯝꯕ ꯁꯥꯕ ꯁꯦꯝꯕ ꯍꯩꯕꯀꯣ ꯑꯗꯨꯒꯨꯝꯕ ꯅꯨꯄꯤ ꯃꯤꯁꯤꯡ ꯅꯨꯄꯥꯁꯤꯡꯒ ꯊꯤꯕꯅꯦ ꯍꯥꯏꯖꯤꯅꯤ
ꯉꯧꯁꯟꯅꯕꯖꯨ ꯃꯤꯌꯥꯝ ꯂꯩꯔꯤꯁꯤꯗꯤ ꯐꯤ ꯁꯥꯕ ꯁꯦꯝꯕ ꯍꯩꯔꯖꯨ
ꯑ ꯑꯗꯨ ꯑꯣꯏꯔꯖꯨ ꯅꯪꯗꯤ ꯒ꯭ꯌꯥꯟ ꯇꯥꯏꯌꯦ ꯑꯗꯨꯝ ꯑꯩ ꯑꯗꯨ ꯋꯥꯔꯤꯔꯤ ꯁꯥꯟꯅꯕꯗ ꯈꯪꯉꯤ
ꯑꯁ ꯅꯪꯅ ꯅꯣꯛꯄꯁꯤꯗꯤ ꯍꯔꯥꯎꯍꯜꯂꯤ
ꯅꯪ ꯋꯥꯗꯣ ꯅꯣꯛꯅꯤꯡꯕ
ꯍꯥꯏꯁ ꯅꯣꯛꯀꯅꯣꯍꯦ ꯍꯁꯏꯔꯒ
ꯅ ꯅꯪ ꯐꯥꯒꯤꯅꯤꯅ ꯈꯜꯂꯤꯔꯣ
ꯐꯥꯒꯤꯅꯦꯅꯕꯨꯗꯤ ꯈꯟꯗꯦꯕ ꯑꯗ ꯁꯨꯝ ꯅꯪꯒꯤ ꯋꯥ ꯈꯨꯉꯥꯡꯗꯣꯗꯣ ꯅꯣꯛꯅꯤꯡꯕ ꯍꯥꯏꯇꯥꯔꯦ
ꯂꯣꯏꯁꯤꯟꯂꯝꯃꯣ ꯂꯣꯏꯁꯤꯂꯒ ꯂꯩꯔꯝꯃꯣ ꯍꯣꯏꯌꯦ ꯈꯨꯗꯛ ꯈꯨꯗꯛ ꯇ ꯇ ꯂꯥꯛꯑꯅꯤ ꯈꯪꯕ ꯀꯗ ꯇꯥꯗ꯭ꯔꯣ
ꯌꯥꯏ ꯌꯥꯏ ꯀꯣꯏꯔꯛꯑꯣ ꯀꯣꯏꯔꯛꯑꯣ ꯀꯩꯁꯨ ꯀꯥꯏꯗꯦ
ꯑꯣ
ꯕ꯭ꯔꯗꯔ ꯍꯣꯏꯗꯤ ꯏꯃꯨꯡꯗꯤ ꯀꯅꯥ ꯀꯅꯥ ꯂꯩꯒꯦ ꯀꯣꯏꯕ ꯑꯣꯏꯅ ꯂꯥꯛꯑꯁꯨ ꯌꯥꯏ
ꯎꯝ
ꯌꯨ ꯏꯃꯨꯡ ꯃꯤ ꯀꯌꯥ ꯂꯩꯒꯦ
ꯂꯣꯏ ꯁꯨ ꯎꯝ ꯇꯔꯥ
ꯌꯥꯝꯃꯦ
ꯎꯝ
ꯏꯆꯤꯟ ꯏꯅꯥꯎ ꯀꯌꯥꯅꯣ
ꯅꯨꯄꯥ ꯅꯨꯨꯄꯥꯗ ꯃꯉꯥ
ꯑ ꯑꯗꯨꯒ ꯅꯨꯄꯤꯗꯤ
ꯑꯣ ꯑꯗꯨꯒ ꯃꯥꯗꯔꯒ ꯐꯥꯗꯔꯒ ꯇꯔꯥ ꯁꯨꯔꯦ ꯅꯨꯄꯤ ꯊꯤꯕ ꯗꯤ ꯌꯥꯎꯅꯗ꯭ꯔꯤꯕꯣ
ꯌꯥꯎꯗ꯭ꯔꯤ ꯑꯃ ꯑꯍꯟꯗꯤ ꯊꯤꯔꯦ
ꯑꯣ ꯃꯣꯏ ꯇꯣꯉꯥꯟꯅ ꯂꯩꯒ꯭ꯔꯕ ꯑꯗꯨꯒ
ꯑ ꯑꯩꯁꯨ ꯀꯨꯏꯔꯣꯏꯕ
ꯕ꯭ꯔꯗꯔ ꯍꯣꯏꯗꯤ ꯀꯣꯏꯕꯒ ꯆꯠꯇ꯭ꯔꯣ
ꯆꯠꯂꯤꯗ ꯑꯗꯨꯝ ꯄꯥꯔꯛꯇ꯭ꯔꯦꯗ
ꯊꯕꯛ ꯆꯤꯟꯕꯩ ꯆꯠꯇ꯭ꯔꯤꯔꯣ ꯀꯩꯒꯤꯅꯣ
ꯎꯝ ꯊꯕꯛꯁꯦ ꯌꯥꯝꯃꯦ
ꯑꯩꯈꯣꯏ ꯏꯌꯥꯝꯕ ꯑꯃꯗ ꯑꯃꯨꯛ ꯅꯨꯄꯤ ꯄꯨꯣꯁꯂꯛꯑꯅꯤ ꯍꯥꯏꯕ ꯊꯕꯛ ꯐꯧꯠꯝꯁꯤꯡ ꯐꯪꯍꯟꯅꯤꯡꯉꯤ
ꯑꯣ
ꯑꯗꯨ ꯍꯦꯛ ꯂꯣꯏꯔꯗꯤ ꯏꯕꯥꯅꯤꯁꯨ ꯀꯥꯎ ꯑꯃ
ꯀꯩ ꯍꯥꯏꯕ
ꯇ ꯆꯠꯂꯣ
ꯇꯥꯍꯧꯗ꯭ꯔꯦ ꯍꯧꯖꯤꯀꯤꯗꯣ ꯑꯥ
ꯑꯥꯎ ꯇꯥꯏꯌꯦ ꯇꯥꯏꯌꯦ ꯍꯥꯏꯌꯣ
ꯏꯌꯥꯝꯕꯒꯤ ꯂꯨꯍꯣꯡꯕꯗꯣ ꯍꯦꯛ ꯂꯣꯏꯕꯒꯥ ꯏꯕꯅꯤꯒꯤꯁꯨ ꯂꯨꯍꯣꯡꯅꯕ ꯇꯧꯔꯁꯦꯕ
ꯑꯁ ꯑꯩꯗꯤ ꯌꯥꯔꯔꯣꯏꯍꯦ ꯑꯩꯗꯤ ꯍꯣꯡꯈ꯭ꯔꯦ ꯍꯥꯟꯅ
ꯑꯣꯏ
ꯍꯥꯍꯥꯍꯥ ꯅꯃꯥ ꯑꯩꯗꯤ ꯍꯥꯟꯅ ꯍꯣꯡꯇꯣꯛꯈ꯭ꯔꯦ ꯌꯥꯔꯣꯏꯌꯦ
ꯑ ꯀ ꯆꯗ
ꯕ꯭ꯔꯗꯔ ꯍꯣꯏꯗꯤ ꯂꯝꯕꯤ ꯂꯝꯕꯤꯗꯤ ꯅꯨꯡꯉꯥꯏꯕ ꯂꯝꯕꯤ ꯆꯠꯊꯣꯛ ꯆꯠꯁꯤꯟ
ꯎꯝ ꯑꯗꯨꯝ ꯅꯨꯡꯉꯥꯏꯅ ꯂꯝꯕꯤꯗꯤ
ꯑꯣ
ꯂꯩꯕ ꯅꯨꯡꯉꯥꯏꯇꯦꯗ ꯑꯁ ꯌꯨꯝꯗ ꯑꯗꯨꯝ ꯆꯥꯕ ꯇꯨꯝꯕ ꯑꯗꯨ ꯇꯧ ꯂꯩꯕꯅꯤꯅꯥ
ꯊꯕꯛꯀ ꯝꯇ ꯆꯠꯇ꯭ꯔꯣ ꯍꯥꯏꯁꯦ ꯁꯨꯝ ꯊꯕꯛ ꯍꯥꯏꯗꯤ ꯌꯨꯝꯒꯤ ꯑꯣꯏꯔꯁꯨ ꯑꯃ ꯑꯣꯏꯔꯁꯨ
ꯑꯗꯨꯕꯨꯗꯤ ꯆꯠꯂꯦ ꯃꯔꯛ ꯃꯔꯛꯇ ꯏꯌꯥꯝꯕ ꯂꯨꯍꯣꯡꯉꯝꯗꯥꯏꯒꯤ ꯄꯣꯠꯆꯩꯒꯨꯝꯕ ꯂꯩꯕ ꯈꯣꯠꯄ ꯀꯣ ꯎꯝ ꯅꯣꯏ
ꯑꯗꯨꯕꯨꯗꯤ ꯌꯥꯝ ꯌꯥꯝ ꯆꯠꯇꯕꯅ ꯐꯩꯗ
ꯍꯣꯏ ꯅꯣꯏꯗꯤ ꯑꯣꯛ ꯆꯥꯕ꯭ꯔꯣ
ꯆꯥꯏꯗ ꯑꯩꯗꯤ ꯂꯣꯏ ꯆꯥꯏꯗ ꯆꯥꯗꯕ ꯑꯃꯨꯛ ꯌꯥꯎꯗꯦ ꯑꯩꯗꯤ ꯑꯣꯛꯁꯥꯁꯨ ꯆꯥꯏ ꯁꯟꯁꯥꯁꯨ ꯆꯥꯏ ꯑꯩ ꯑꯗꯨꯗꯤ ꯆꯥꯗꯦꯍꯦ
ꯑꯣꯁ ꯍꯥꯎꯅꯤ ꯂꯤꯟ ꯑꯣ ꯅꯪ ꯆꯔꯥꯗꯤ ꯕꯤꯇꯥ ꯍꯛꯆ ꯐꯒꯜꯂꯛꯛꯇꯣꯏꯅꯦ ꯂꯤꯟ ꯆꯔꯗꯤ
ꯑꯁ ꯑꯗꯨꯗꯤ ꯆꯥꯕ ꯉꯝꯃꯣꯏ ꯍꯦ ꯀꯗꯥꯏꯗꯩꯅꯣ
ꯑꯗꯣ ꯂꯤꯟ ꯃꯥꯟꯕ ꯑꯃ ꯂꯩꯅ
ꯉꯥꯄ꯭ꯔꯨꯝ ꯍꯥꯏꯕꯗꯣ ꯑꯦꯜꯗꯣ
ꯑꯗꯨꯗꯤ ꯆꯥꯔꯝꯅꯤꯀꯣ
ꯑꯗꯨꯗꯤ ꯆꯥꯏꯌꯦ
ꯁꯥꯥꯎꯥꯎꯅꯤ ꯑꯗꯨꯁꯨ ꯑꯣ
ꯍꯣꯏ ꯑꯗꯨꯕꯨꯗꯤ ꯍꯥꯎꯋꯦ ꯑꯗꯨꯗꯤ ꯆꯥꯏꯌꯦ
ꯑꯣ ꯍꯨꯏ ꯒꯨꯝꯕꯗꯤ
ꯑꯗꯨꯗꯤ ꯆꯥꯇꯦ ꯅꯍꯥꯟꯋꯥꯏ ꯆꯥꯔꯝꯃꯦ ꯑꯗꯣ ꯍꯧꯖꯤꯛꯇꯤ ꯆꯥꯗ꯭ꯔꯦ
ꯀꯩꯗꯧꯔꯦ ꯍꯟꯗꯛꯇꯤ
ꯁꯨꯝ ꯆꯥꯅꯤꯡꯗ꯭ꯔꯕ ꯑꯩꯈꯣꯏꯒꯤ ꯌꯨꯝꯗꯒ ꯁꯨꯝ ꯂꯩꯕꯗꯨꯗ ꯅꯨꯡꯉꯥꯏꯇ꯭ꯔꯕ ꯍꯥꯏꯇꯥꯔꯦ
ꯑꯣ